ꯇꯔꯕꯣ
ꯑꯧ ꯅꯨꯡꯉꯥꯏꯔꯤꯕꯣ ꯃꯔꯨꯞ
ꯑꯣ ꯅꯨꯡꯉꯥꯏꯔꯤꯌꯦ ꯑꯗꯣ ꯀꯩꯅꯣ ꯁꯣꯝꯒꯤ ꯈꯣꯟꯖꯦꯜꯁꯤꯕꯨ ꯉꯁꯤꯗꯤ ꯊꯥꯏꯅꯒꯤ ꯈꯣꯟꯖꯦꯜꯒ ꯃꯥꯟꯅꯗꯕ ꯑꯃꯗꯧꯅ ꯇꯧꯔꯨꯕ ꯀꯩꯗꯧꯕ ꯌꯥꯎꯔꯒꯦ ꯃꯔꯨꯞꯄꯣ ꯀꯞꯄ ꯂꯥꯎꯕꯒ ꯈꯔ ꯇꯧꯕꯤꯔꯛꯄꯣ ꯅꯠꯇ꯭ꯔꯒ ꯏꯁꯥ ꯉꯝꯗꯕ ꯈꯣꯠꯇꯕ ꯌꯥꯎꯔꯣ ꯀꯃꯥꯏ ꯀꯔꯤ ꯇꯧꯃꯥꯏ ꯀꯃꯥꯏꯅ ꯇꯧꯔꯛꯏꯅꯣ ꯈꯣꯟꯖꯦꯜꯁꯤꯕ
ꯑꯩꯗꯨ ꯉꯁꯥꯏ ꯉꯁꯤꯗꯨ ꯎꯐꯨꯟ ꯋꯥꯏꯐꯨꯟ ꯈꯔ ꯆꯠꯂꯨꯕ ꯑꯗꯨꯗꯨꯒꯤ ꯀꯩꯍꯥꯏꯅꯤ ꯑ ꯑꯗꯨꯒꯤꯗꯨꯝ ꯅꯥꯇꯣꯟꯖꯨ ꯎꯐꯨꯟ ꯀꯩ ꯀꯩ ꯈꯩ ꯆꯪꯈꯤꯕ ꯃꯥꯜꯂꯦꯕ꯫ ꯎꯝ ꯉꯁꯥꯏ ꯅꯨꯡꯊꯤꯟꯗꯤ ꯀꯩꯁꯨ ꯇꯧꯔꯝꯗꯕꯅꯤ ꯅꯨꯃꯤꯗꯥꯡꯗꯣ ꯑꯥ ꯀꯩ ꯍꯥꯏꯅꯤ ꯍꯥꯛꯇꯤ ꯈꯟꯗꯣꯛꯀꯦ ꯇꯧꯔꯒ ꯉꯝꯗꯕꯒꯤ ꯑꯃ ꯐꯨꯟꯒꯠꯂꯛꯄꯗꯣ ꯑꯗꯨꯃꯥꯏꯅ ꯇꯧꯔꯒ ꯇꯧꯔꯝꯕ ꯑꯗꯣ ꯍꯧꯖꯤꯛꯄꯨꯗꯤ ꯈꯔ ꯐꯥꯔꯦ ꯒꯨꯂꯤ ꯆꯥꯖꯟꯒꯔꯦ ꯁꯨꯝ ꯍꯥꯏꯗꯤ ꯅꯍꯥꯟꯈꯩ ꯆꯠꯂꯨꯗꯕꯗꯨꯗꯥ ꯉꯁꯤ ꯆꯠꯂꯨꯕꯗꯨꯗꯥ ꯑꯗꯨꯝ ꯇꯧꯕꯖꯥꯠꯅꯤ ꯑꯗꯣ ꯁꯤꯗꯥ ꯍꯣꯕꯦ ꯍꯣꯕꯦ ꯊꯕꯛ ꯏꯈꯥꯡꯁꯨ ꯈꯔ ꯆꯠꯂꯨꯔꯦꯕꯀꯣ ꯑꯗꯨꯗꯨꯒꯤ ꯃꯔꯨꯞꯄꯨ ꯆꯥꯏꯏꯟꯖꯥꯡ ꯆꯥꯔꯕꯣ ꯀꯃꯥꯏꯅ ꯇꯧꯔꯒꯦ
ꯍꯣꯏ ꯑꯩꯕꯨꯗꯤ ꯆꯥꯔꯦ ꯑꯩꯈꯣꯏ ꯉꯁꯤ ꯊꯔꯣꯏ ꯊꯣꯡꯉꯦ ꯊꯔꯣꯏ ꯊꯣꯡꯕ ꯆꯥꯔꯦ꯫ ꯑꯗꯨ ꯅꯠꯇꯦ ꯃꯔꯨꯞ ꯃꯔꯨꯞ ꯈꯣꯏ ꯑꯗꯨꯋꯥꯏꯗꯨꯕꯨ ꯀꯣꯏꯂꯥꯁ ꯀꯥꯞꯇ ꯊꯥꯗ꯭ꯔꯕꯣ ꯌꯥꯝ ꯎꯐꯨꯟ ꯊꯣꯛꯑꯕ꯭ꯔꯣ ꯂꯝꯕꯤꯁꯤꯕꯨ ꯀꯃꯥꯏꯅ ꯇꯧꯒꯦ ꯍꯥꯏꯕꯗꯤ ꯎꯐꯨꯟꯗꯨꯅ ꯑꯗꯨꯃꯥꯏꯅ ꯇꯧꯍꯟꯕꯅꯤꯒ ꯍꯥꯏꯕꯁꯤꯗ ꯈꯪꯗꯦ ꯌꯥꯝ ꯎꯐꯨꯟ ꯊꯣꯛꯄ ꯂꯝꯕꯤ ꯑꯣꯏꯕ ꯖꯥꯠꯂꯥ ꯁꯤꯅꯤ ꯑꯩꯅ ꯈꯪꯖꯅꯤꯡꯉꯤꯁꯤꯅꯀꯣ ꯑꯗꯨꯒ ꯍꯣꯏ ꯍꯥꯛꯊꯤ ꯈꯟꯅꯤꯡꯉꯥꯒ ꯈꯟꯗꯣꯛꯄ ꯉꯝꯗꯕꯖꯦ ꯑ ꯑꯩꯈꯣꯏꯒꯤ ꯐꯨꯡꯒꯠꯄꯗ ꯅꯠꯇꯅ ꯏꯁꯥꯗꯁꯨ ꯏꯄꯦꯟ ꯄꯦꯜꯍꯧꯗꯕꯗꯣ ꯏꯅꯝ ꯅꯨꯡꯉꯥꯏꯍꯧꯗꯕꯗꯣ ꯈꯟꯒꯦ ꯀꯥꯏꯅꯒ ꯆꯤꯡꯈꯠꯂꯨꯔꯒ ꯑꯩꯈꯣꯏꯒꯤ ꯈꯪꯗꯣꯛꯄ ꯉꯝꯈꯤꯗꯕꯗ ꯌꯥꯝ ꯄꯦꯟꯁꯨ ꯄꯦꯟꯗꯕꯗꯣꯀꯣ ꯅꯨꯡꯉꯥꯏꯇꯕ ꯑꯝꯇ ꯐꯥꯎꯕꯅꯦꯕꯀꯣ ꯑꯗꯣ ꯂꯝꯕꯤꯒꯤ ꯃꯇꯥꯡꯁꯤꯕꯨ ꯌꯥꯝ ꯐꯠꯇ꯭ꯔꯕꯨ ꯀꯃꯥꯏꯅ ꯇꯧꯒꯦ ꯃꯔꯨꯞ ꯍꯣꯏ ꯑꯗꯣꯝꯗꯨꯕꯨ
ꯑꯣ ꯂꯝꯕꯤꯁꯦ ꯑꯗꯨꯝ ꯍꯥꯏꯗꯤ ꯑꯌꯥꯝꯕꯅꯕꯨꯗꯤ ꯑꯩꯈꯣꯏꯒꯤꯀꯣ ꯀꯣꯏꯂꯥꯁ ꯅꯠꯇꯕ ꯑꯩꯈꯣꯏꯒꯤ ꯀꯩ ꯍꯥꯏꯅꯤ ꯃ‌ꯥ ꯃꯣꯏꯒꯤ ꯀꯩ ꯍꯥꯏꯅꯤ ꯗꯥ ꯀꯩꯅꯣ ꯊꯥꯕꯗꯣ ꯑꯗꯨꯃꯥꯏꯅ ꯊꯥꯕꯗꯤ ꯊꯥꯏꯌꯦꯕ ꯀ‌ꯣꯏꯂꯥꯁ ꯅꯠꯇꯕ ꯀꯃꯥꯏꯅ ꯍꯥꯏꯗꯣꯏꯅꯣ ꯈꯪꯗꯦꯅꯦ ꯍꯣꯏ ꯅꯨꯡ ꯃꯇꯦꯛ ꯃꯇꯦꯛ ꯇꯧꯔ ꯁꯝ ꯑꯣ ꯑꯗꯨ ꯊꯥꯏꯌꯦꯕꯀꯣ ꯑꯗꯨꯒ ꯑꯩꯈꯣꯏꯒꯤ ꯑꯩꯈꯣꯏꯒꯤ ꯑꯩꯈꯣꯏꯒꯤ ꯑꯩꯈꯣꯏ ꯂꯩꯀꯥꯏ ꯍꯥꯏꯇꯥꯔꯦ ꯁꯋꯥꯥꯏ ꯂꯥꯟꯁꯤꯜꯂꯛꯄꯗꯒꯤ ꯑꯃꯨꯛ ꯑꯩꯈꯣꯏꯅ ꯍ‌ꯣꯏ ꯊꯥꯗꯤ ꯊꯥꯔꯝꯕ ꯑꯗꯨ ꯑꯣꯏꯇꯥꯔꯁꯨ ꯍꯧꯖꯤꯛꯇꯤ ꯂꯣꯏ ꯈꯔ ꯂꯩꯈꯔꯦꯕꯀꯣ ꯑꯗꯨꯗꯨꯒꯤ ꯊꯧꯕꯁꯨ ꯅꯨꯡꯉꯥꯏ ꯀꯣꯔ‌ꯣꯛ ꯀ‌ꯣꯔꯥꯛ ꯂꯥꯎꯕ ꯈꯔ ꯑꯀꯨꯠ ꯑꯇꯣꯡ ꯂꯩꯕ ꯑꯗꯒꯤ ꯎꯐꯨꯜ ꯍꯥꯏꯗꯤ ꯉꯁꯥꯏꯗꯣ ꯀꯩꯅꯣ ꯇꯧꯕ ꯒꯥꯔꯤ ꯑꯆꯧꯕ ꯑꯃ ꯃꯅꯤꯡꯗ ꯏꯟꯅꯔꯨꯔꯦꯕꯀꯣ ꯑꯗꯨꯗꯨꯒꯤ ꯎꯐꯨꯟ ꯈꯔ ꯆꯥꯒꯤꯕꯒꯤ ꯑꯗꯨꯝ ꯇꯧꯕ ꯖꯥꯠꯅ‌ꯦ ꯉꯁꯤ ꯆꯠꯂꯤꯁꯦ ꯐꯅꯌꯥꯝ ꯌꯥꯝꯃꯦꯕꯀꯣ ꯍꯥꯏꯗꯤ ꯄꯣꯠ ꯆꯩ ꯂꯩꯕ ꯑꯗꯒꯤ ꯑꯉꯥꯡ ꯂꯧꯊꯣꯛ ꯂꯧꯁꯤꯟ ꯑꯃꯨꯛ ꯆꯠꯂꯨꯔꯦ ꯑꯗꯥꯒꯤꯗꯤ ꯑꯃꯨꯛ ꯑꯩꯗꯣ ꯑꯃꯨꯛ ꯍꯥꯏꯗꯤ ꯑꯩ ꯏꯃꯥꯟꯅꯕꯒꯤ ꯃꯣꯏ ꯑꯉꯥꯡꯒꯤ ꯂꯥꯏꯌꯦꯡꯕꯒꯤ ꯑꯃꯨꯛ ꯆꯠꯂꯨꯔꯦ ꯑꯗꯨꯝ ꯃꯇꯦꯛ ꯃꯇꯦꯛ ꯌꯥꯝ ꯆꯠꯂꯨꯔꯦ ꯑꯗꯨꯁꯨ ꯍꯣꯕꯦ ꯍꯣꯕ‌ꯦ ꯇꯧꯔ ꯆꯠꯈꯤꯕꯒꯤ ꯑꯩꯒꯤ ꯅꯍꯥꯟ‌ꯈ‌ꯣꯏ ꯎꯞꯄ ꯈ‌ꯣꯠꯄ ꯇꯧꯕꯗ‌ꯣ ꯆꯤꯟꯗ ꯎꯞꯄ ꯎꯞꯄ ꯇꯧꯕꯗ‌ꯣ ꯑꯗꯨꯗꯣ ꯑꯗꯨꯏꯗ‌ꯣ ꯎꯞꯐꯧꯗꯔ‌ꯦꯕ ꯀ‌ꯣ ꯑꯗꯨꯗꯨꯒꯤꯅ ꯑꯗꯣ ꯉꯁꯤꯗꯤ ꯑꯗꯨꯝ ꯈꯔ ꯇꯧꯕꯗꯨꯅꯤ ꯉꯥꯍꯥꯟꯈꯩꯗꯤ ꯑꯗꯨꯝ ꯃꯥ ꯍꯥꯏꯗꯤ ꯃꯥꯛꯁ ꯎꯞꯄꯅꯤ ꯈꯪꯗꯦ ꯑꯗꯥꯒꯤ ꯑꯩ ꯑꯩꯒꯤ ꯑꯃ ꯀꯩ ꯍꯥꯏꯅꯤ ꯉꯛꯁꯝꯗ ꯇꯧꯔꯒ ꯎꯞꯄ ꯇꯩꯕꯗꯣ ꯑꯗꯨꯝꯁꯨ ꯇꯧꯕꯅꯦꯕꯀꯣ ꯑꯗꯨꯁꯨ ꯇꯧꯗꯕ ꯇꯧꯍꯧꯗ꯭ꯔꯕ ꯑꯗꯨꯒꯤꯅ‌ꯦ
ꯑꯣ ꯑꯗꯨꯗꯤ ꯁꯣꯏꯔꯤꯖꯦ ꯍꯥꯏꯕꯗꯤ ꯆꯦꯛꯁꯤꯟ ꯊꯧꯔꯥꯡ ꯂꯧꯕ ꯈꯤꯇꯪ ꯋꯥꯜꯍꯧꯕꯗꯨꯅꯗꯤ ꯑꯣꯏꯗꯣꯏꯅꯦꯕꯀꯣ ꯍꯣꯏ ꯍꯣꯕꯤ ꯍꯣꯕꯤ ꯇꯧꯕꯗ ꯀꯥꯎꯕ ꯈꯣꯠꯄ ꯑꯣꯏꯔꯝꯕꯁꯨ ꯌꯥꯏ ꯑꯗꯨꯕꯨꯗꯤ ꯍꯣꯏ ꯑꯗꯣ ꯍꯧꯖꯤꯛ ꯈꯤꯇꯪ ꯐꯔꯦ ꯍꯥꯏꯕꯗꯨꯕꯨꯗꯤ ꯐꯔꯦ ꯑꯗꯣ ꯍꯤꯗꯥꯛ ꯒꯨꯂꯤ ꯆꯥꯁꯤꯟꯒ꯭ꯔꯕꯅꯤꯅ ꯐꯔꯛꯄꯁꯨ ꯑꯣꯏꯁꯅꯨꯗꯥ ꯍꯥꯏꯕꯗꯤ ꯌꯥꯝ ꯀꯟꯅ ꯑꯗꯨꯗꯥ ꯎꯐꯨꯜ ꯐꯖꯅ ꯇꯧꯍꯟꯕ ꯑꯣꯏꯔꯒꯗꯤ ꯅꯪ ꯉꯥꯏꯍꯥꯛꯇꯪ ꯁꯨꯝ ꯍꯥꯛꯊꯤ ꯀꯩꯀꯥ ꯈꯟꯗꯣꯛꯀꯦ ꯇꯧꯔꯒ ꯈꯟꯕ ꯉꯝꯗꯕꯗꯨꯒꯤ ꯀꯩꯅꯣ ꯇꯧꯕꯁꯨ ꯑꯣꯏꯔꯝꯕ ꯌꯥꯏꯕꯀꯣ ꯐꯥ ꯐꯥꯒꯤꯕꯁꯨ ꯌꯥꯏꯗ ꯑꯗꯨꯝ ꯍꯥꯏꯕꯗꯤ ꯑ ꯑꯗꯨꯅꯦ ꯀꯩꯁꯨ ꯌꯥꯝ ꯀꯟꯅ ꯀꯩꯅꯣ ꯇꯧꯕ ꯅꯠꯇ꯭ꯔꯒꯗꯤ ꯏꯐꯨꯜ ꯈꯛꯇꯪ ꯑꯣꯏꯕ ꯑꯣꯏꯔꯒꯗꯤ ꯅꯪꯅ ꯍꯥꯏꯗꯤ ꯃꯇꯦꯛ ꯃꯥꯔꯡ ꯈꯛꯇꯪ ꯊꯧꯕ ꯑꯣꯏꯔꯒꯗꯤꯀꯣ ꯑꯗꯣ ꯒꯥꯔꯤ ꯑꯆꯧꯕꯒꯤ ꯃꯇꯨꯡꯗ ꯏꯟꯅꯕꯁꯦ ꯏꯟꯅꯗꯕꯅꯕꯨꯗꯤ ꯈ꯭ꯋꯥꯏ ꯐꯕꯅꯦ ꯍꯥꯏꯕꯗꯤ ꯒꯥꯔꯤ ꯑꯆꯧꯕꯖꯦ ꯀꯔꯤ ꯍꯥꯏꯅꯤ ꯂꯝꯕꯤꯁꯦ ꯂꯝꯕꯤ ꯐꯅ ꯐꯕ ꯑꯣꯏꯔꯁꯨ ꯀꯩ ꯍꯥꯏꯅꯤ ꯑꯗꯨꯝ ꯎꯐꯨꯜꯁꯦ ꯃꯣꯏ ꯃꯅꯤꯡꯗ ꯆꯠꯄꯁꯦ ꯈꯤꯇꯪ ꯑꯗꯨꯝ ꯊꯣꯛꯄꯅꯦꯕꯀꯣ ꯑꯥ ꯀꯩꯅꯣꯝꯃ ꯃꯣꯏꯗꯤ ꯒꯥꯔꯤ ꯑꯃ ꯊꯩꯅꯔꯁꯨ ꯁꯥꯏꯠꯇ ꯈꯤꯇꯪ ꯆꯠꯊꯣꯂꯛꯑꯅꯤ ꯁꯥꯏꯠꯇꯁꯨ ꯊꯣꯛꯂꯛꯄꯗ ꯆꯀꯥ ꯇꯪꯈꯥꯏ ꯑꯃꯗꯤ ꯑꯗꯨꯝ ꯎꯐꯨꯟꯗ ꯑꯃꯨꯛ ꯇꯥꯔꯅꯤ ꯑꯗꯨꯒꯤ ꯎꯐꯨꯟꯗꯣ ꯑꯗꯨꯝ ꯑꯃꯨꯛ ꯇꯥꯔꯦ ꯍꯦꯛꯇꯥ ꯇꯧꯕꯅꯦꯕꯀꯣ ꯒꯥꯔꯤ ꯑꯆꯧꯕꯒꯤ ꯃꯇꯨꯡ ꯏꯟꯅꯕ ꯅꯨꯡꯗꯤ ꯅꯨꯡꯉꯥꯏꯇꯕꯅꯤ ꯍꯣꯏ ꯇꯉꯥꯏ ꯐꯗꯕꯒꯤꯕꯨꯗꯤ ꯑꯣꯏꯗꯣꯏꯅꯦꯕꯀꯣ ꯑꯗꯣ ꯐꯔꯦ ꯒꯨꯂꯤ ꯆꯥꯁꯤꯜꯂꯦ ꯍꯥꯏꯔꯒꯗꯤ ꯑꯗꯨꯒꯥ ꯌꯦꯡꯉꯣ ꯍꯥꯏꯕꯗꯤ ꯅꯁꯥꯗꯣ ꯉꯝꯃꯣꯏꯗꯕ ꯃꯑꯣꯡꯗ ꯂꯩꯔꯒꯗꯤ ꯅꯪ ꯑꯌꯨꯛꯇ ꯋꯥꯛꯀꯤꯡ ꯅꯨꯡꯀꯤꯡ ꯆꯠ ꯈꯣꯠꯄ ꯇꯧꯕꯗꯨꯁꯨ ꯍꯥꯏꯕꯗꯤ ꯌꯥꯏꯗꯅ ꯀꯣꯟꯅꯃꯨꯛ ꯂꯦꯞ ꯄꯁꯨ ꯎꯝ ꯑꯃꯨꯛ ꯍꯦꯟꯅ ꯅꯥꯁꯤꯟꯗꯧ ꯁꯥꯔꯨꯛꯇꯤꯀꯣ ꯍꯥꯏꯕꯗꯤ ꯑꯥ ꯇꯨꯝꯕꯕꯨꯗꯤ ꯍꯧꯒꯠꯂꯒꯁꯨ ꯂꯩꯗꯅ ꯑꯃꯨꯛ ꯑꯥ ꯅꯣꯡꯒꯨꯝꯕ ꯈꯤꯇꯪ ꯃꯪꯕꯅꯤ ꯈꯪꯗꯦ ꯇꯥꯕꯅꯤ ꯈꯪꯗꯦ ꯇꯧꯕꯗ ꯑꯃꯨꯛ ꯆꯠꯁꯤꯜꯂꯒꯥꯗꯤ ꯍꯦꯟꯅ ꯍꯦꯟꯖꯤꯟꯕ ꯌꯥꯕꯒꯤ ꯃꯆꯥꯛ ꯑꯃꯃꯨꯛ ꯂꯝꯕꯤꯗ ꯑꯃꯨꯛ ꯄꯤꯁꯤꯟꯒ꯭ꯔꯅꯦꯕꯀꯣ ꯑꯗꯩꯗꯤ ꯑꯗꯨꯝ ꯁꯥꯡꯗꯣꯛꯈꯤꯗꯩꯗꯤ ꯂꯣꯛꯁꯦ ꯈꯪꯗꯦ ꯀꯣꯛ ꯐꯠꯇꯕꯁꯨ ꯌꯥꯎꯕꯅꯦꯕꯀꯣ ꯑꯗꯨꯝ ꯁꯥꯡꯅ ꯁꯥꯡꯅ ꯂꯩꯕꯤ ꯇꯧꯕꯗꯣ ꯑꯗꯨꯅ ꯌꯦꯡꯉꯨ ꯈꯤꯇꯪ ꯆꯦꯛꯁꯤꯜꯂ‌ꯣ ꯅꯥꯗ꯭ꯔꯤꯕꯅꯤꯅ ꯈꯤꯇꯪ ꯅꯥꯕ ꯍꯧꯔꯛꯄ ꯃꯇꯝꯗ ꯍꯦꯟꯅ ꯆꯦꯛꯁꯤꯜꯍꯧꯔꯒꯗꯤ ꯑꯃꯨꯛ ꯈꯤꯇꯪ ꯀꯟꯕ ꯉꯝꯍꯧꯏꯗꯅꯀꯣ ꯌꯥꯝ ꯁꯣꯛꯆꯟꯗꯔꯤꯉꯩꯗꯥ ꯑꯗꯨꯅ ꯑꯗꯨꯃꯥꯏꯅ ꯍꯥꯏꯔꯞ ꯌꯦꯡꯉꯣꯅꯦ
ꯑꯣ ꯍꯣꯏ ꯍꯣꯏ ꯌꯦꯡꯒꯦ ꯑꯗꯣ ꯍꯌꯦꯡꯗꯨ ꯑꯗꯨꯝ ꯑꯩ ꯍꯋꯥꯏ ꯍꯧꯔꯛꯄ꯭ꯔꯅ ꯈꯪꯉꯤꯅ ꯑꯗꯨ ꯅꯨꯡꯉꯥꯏꯗꯧ ꯃꯥꯟ ꯇꯥꯔꯒꯗꯤ ꯏꯇꯥꯎꯗꯥ ꯑꯗꯨꯝ ꯐꯣꯟ ꯇꯧꯔꯒ ꯆꯠꯄ ꯌꯥꯒꯗ꯭ꯔꯥ ꯈꯣꯠꯀꯗ꯭ꯔꯥ ꯑꯗꯨꯝ ꯍꯪꯖꯔꯛꯒꯦꯕꯀꯣ ꯑꯗꯨꯒ ꯑꯗꯣ ꯑꯩ ꯏꯇꯥꯎꯗ ꯀꯩꯅꯣꯝꯇ ꯍꯪꯒꯦ ꯇꯧꯕꯅꯤꯅꯦ ꯏꯇꯥꯎꯒꯤ ꯀꯣꯛ ꯈꯣꯡꯎꯞ ꯃꯔꯤ ꯑꯉꯧꯕꯒꯨꯝꯕ ꯍꯥꯏꯕꯗꯤ ꯑꯍꯦꯟꯕꯒꯨꯝꯕ ꯂꯩꯕ꯭ꯔꯣ ꯍꯥꯏꯗꯤ ꯈꯣꯡꯎꯞ ꯇꯣꯡꯅꯕ ꯌꯥꯗ꯭ꯔꯕ ꯑꯉꯧꯕꯒꯤ ꯑꯩꯒꯤ ꯑ ꯑꯉꯧꯕꯗꯣ ꯑꯩꯈꯣꯏ ꯏꯅꯥꯎ ꯅꯨꯄꯥꯅ ꯑꯃꯨꯛ ꯇꯣꯡꯉꯦ ꯑꯩꯅ ꯑꯃꯨꯛ ꯇꯣꯡꯉꯦ ꯒ꯭ꯌꯥꯟ ꯇꯥꯗꯅ ꯃꯔꯤꯗꯨ ꯌꯥꯎꯔꯝ꯭ꯗꯔꯦꯕꯀꯣ ꯑꯩꯒꯤ ꯂꯝꯖꯦꯟ ꯆꯦꯟꯕꯒꯤ ꯌꯥꯝ ꯅꯨꯡꯉꯥꯏꯕ ꯑꯉꯧꯕ ꯑꯃ ꯂꯩꯕ ꯂꯦꯞ ꯑꯗꯨꯏ ꯃꯔꯤ ꯃꯔꯤꯗꯨ ꯂꯩꯔꯝꯗꯕꯒꯤ ꯁꯨꯝ ꯅꯪꯒꯤꯒꯨꯝꯕ ꯑꯍꯦꯟꯕ ꯂꯩꯇꯥꯥꯔꯒꯗꯤ ꯁꯤꯖꯤꯟꯅꯗꯕ ꯈꯣꯡꯌꯨꯞ ꯃꯔꯤꯒꯨꯝꯕ ꯑꯉꯧꯕꯒꯨꯝꯕ ꯂꯩꯇꯥꯔꯒꯗꯤ ꯍꯥꯏꯗꯤ ꯋꯥꯏꯕ ꯌꯥꯏꯗꯅꯀꯣ ꯅꯪ ꯁꯤꯖꯤꯟꯅꯕ ꯍꯩꯇꯥꯔꯒꯗꯤ ꯑꯩ ꯑꯗꯨꯝ ꯇꯧꯕꯁꯨ ꯌꯥꯏꯅ ꯑꯗꯨꯅ ꯑꯍꯦꯟꯕꯒꯨꯝꯕ ꯂꯩꯕꯣ ꯂꯩꯇ꯭ꯔꯕꯣ ꯀꯃꯥꯏꯅ ꯇꯧꯒꯦ
ꯑꯥ ꯑꯗꯨꯗꯣ ꯑꯩ ꯌꯦꯡꯉꯛꯀꯦꯕꯀꯣ ꯑꯩꯒꯤ ꯈꯣꯡꯎꯄ ꯑꯉꯧꯕ ꯑꯃꯗꯤ ꯂꯩꯕꯅꯦꯕ ꯑꯥ ꯍꯦꯟꯕꯨꯗꯤ ꯅꯠꯇꯦ ꯑꯗꯨꯒꯁꯨ ꯈꯣꯡꯎꯞꯇꯨ ꯁꯨꯝ ꯇꯣꯡꯅꯗꯕ ꯇꯣꯡꯅꯒꯗꯕ ꯈꯔ ꯀꯨꯏꯔꯕ ꯍꯥꯏꯇꯥꯔꯦ ꯑꯗꯨꯒꯤ ꯃꯔꯤꯗꯣ ꯑꯉꯧꯕꯥꯔꯥ ꯑꯁꯪꯕꯥꯔꯥ ꯑꯝꯗꯤ ꯑꯣꯏꯕꯅꯦꯕꯀꯣ ꯍꯥꯏꯕꯗꯤ ꯈꯨꯃꯨꯛꯁꯦ ꯈꯨꯗꯥꯗꯅ ꯑꯁꯪꯕ ꯈꯤꯇꯪ ꯌꯥꯎꯕꯤ ꯇꯧꯕꯅꯦꯕ ꯑꯗꯨꯗꯣ ꯃꯔꯤꯗꯣ ꯑꯁꯪꯕꯔꯥ ꯑꯉꯧꯕꯔꯥ ꯑꯩ ꯀꯥꯎꯔꯦ꯫ ꯇꯣꯡꯅꯗꯗꯤ ꯇꯣꯡꯅꯗ꯭ꯔꯦꯕꯀꯣ ꯇꯣꯡꯅꯗꯕ ꯍꯥꯏꯕꯗꯤ ꯁꯨꯝ ꯑ ꯃꯇꯝꯖꯨ ꯆꯠꯊꯣꯛꯄ ꯈꯣꯠꯇꯣꯛꯄꯗ ꯁꯨꯝ ꯂꯩꯇꯕꯒꯤ ꯍꯥꯏꯇꯥꯔꯦ ꯑꯍꯦꯟꯕꯕꯨꯗꯤ ꯅꯠꯇꯦꯕꯀꯣ ꯑꯗꯨꯒ ꯑꯍꯦꯟꯕꯗ ꯍꯥꯏꯔꯒꯗꯤ ꯇꯟꯗꯟ ꯃꯆꯨꯗꯧꯅ ꯇꯧꯕ ꯑꯃ ꯂꯩꯕꯅꯦꯕꯀꯣ ꯑꯍꯦꯟꯕ ꯑꯩꯉꯣꯟꯗ ꯑꯗꯨꯒ ꯑꯉꯧꯕꯗꯤꯗꯤ ꯑꯩ ꯊꯥꯖꯗꯦ ꯍꯧꯖꯤꯛꯀꯤ ꯈꯣꯡꯎꯇꯨꯗꯒꯤ ꯂꯧꯊꯣꯛꯂꯛꯀꯗꯕ ꯑꯃ ꯉꯥꯏꯔꯦꯕꯀꯣ ꯑꯗꯨꯗꯤ ꯍꯥꯏꯕꯗꯤ ꯈꯨꯎꯇꯨ ꯇꯧꯅꯗꯕꯒꯤ ꯁꯨꯝ ꯃꯐꯝ ꯏꯆꯥ ꯆꯥꯗꯕ ꯇꯣꯡꯕꯒꯤꯀꯣ ꯑꯉꯧꯕꯁꯨ ꯑꯣꯏꯕꯅꯤꯅ ꯄꯥꯡꯇꯣꯛ ꯊꯣꯡꯗꯣꯛꯄꯗꯨꯁꯨ ꯍꯦꯛ ꯄꯥꯝꯨꯕ ꯍꯥꯏꯇꯥꯥꯔꯦ ꯍꯥꯏꯗꯤ ꯌꯥꯝ ꯍꯟꯕꯃꯛꯁꯨ ꯅꯠꯇꯦꯕꯀꯣ ꯑꯃꯨꯛ ꯌꯥꯝ ꯍꯟꯕ ꯑꯣꯏꯔꯁꯨ ꯑꯃꯨꯛ ꯀꯩꯅꯣ ꯇꯧꯔꯣꯏꯗꯕ ꯑꯗꯨꯏꯗꯨ ꯀꯩꯃꯁꯨ ꯅꯣ ꯌꯦꯡꯉꯛꯀꯦ ꯑꯗꯨꯒ ꯍꯧꯖꯤꯛꯀꯤ ꯇꯟꯗꯟ ꯃꯆꯨꯒꯤꯗꯗꯤ ꯑꯩꯒꯤ ꯑꯃ ꯂꯩꯈꯤꯕꯒꯨꯝ ꯇꯧꯕꯅꯦꯕꯀꯣ ꯑꯦꯛꯁꯇ꯭ꯔꯥ ꯑꯣꯏꯅ ꯍꯥꯏꯇꯥꯥꯔꯦꯀꯣ ꯑꯩꯒꯤ ꯈꯨꯎꯨꯞ ꯑꯃ ꯂꯩꯌꯦꯕꯀꯣ ꯑꯗꯨꯗꯨꯗ ꯃꯔꯤꯁꯦ ꯑꯅꯤ ꯍꯥꯕꯛꯀꯣ ꯃꯣꯏꯅ ꯑꯗꯨꯝ ꯍꯧꯖꯤꯛꯀꯤ ꯇꯟꯗꯟ ꯃꯆꯨꯗꯨꯒ ꯀꯩꯅꯣꯒ ꯀꯣꯝꯂꯥ ꯃꯆꯨꯒꯒꯤ ꯑꯃ ꯍꯥꯞꯄꯛꯄꯅꯦꯕ ꯑꯗꯨꯗꯣ ꯑꯩꯗꯣ ꯄꯧꯅꯥ ꯃꯆꯨꯗꯨ ꯑꯗꯨꯝ ꯍꯥꯞꯈ꯭ꯔꯦꯕ ꯑꯗꯨꯗ ꯅꯨꯡꯉꯥꯏꯈꯤꯕꯒꯤ ꯍꯥꯏꯇꯥꯔꯦꯀꯣ ꯑꯗꯨꯒꯤ ꯇꯟꯗꯟ ꯃꯆꯨꯒꯤꯗ ꯑꯃꯗꯤ ꯂꯩꯔꯝꯗꯧ ꯃꯥꯜꯂꯦ ꯑꯉꯧꯕꯗꯗꯤ ꯑꯩ ꯗꯥꯏꯔꯦꯛꯇꯤ ꯈꯪꯗ꯭ꯔꯦ ꯑꯗꯣ ꯌꯦꯡꯕꯨꯗꯤ ꯌꯦꯡꯉꯛꯀꯦ ꯍꯌꯦꯡꯂꯡꯂ ꯍꯣꯔꯦꯟ ꯂꯩ ꯌꯦꯡꯉꯛꯀꯦ ꯍꯥꯏꯕꯗꯤ ꯄꯣꯠ ꯆꯩꯗꯣ ꯀꯥꯏ ꯀꯥꯏꯗ ꯂꯩ ꯑꯗꯣ ꯇꯣꯡꯅꯗꯕ ꯁꯨꯝ ꯀꯨꯏꯔꯕꯅꯤꯅ ꯒ꯭ꯌꯥꯟ ꯉꯥꯎꯕ ꯌꯥꯎꯋꯦꯕꯀꯣ ꯑꯗꯨ ꯌꯦꯡꯉꯒꯦ ꯑꯗꯨꯕꯨꯗꯤ
ꯍꯣꯏ ꯁꯨꯝ ꯃꯤ ꯌꯦꯡꯉꯣ ꯍꯥꯏꯕ ꯅꯪꯒꯤ ꯑꯍꯦꯟꯕꯒꯨꯝꯕ ꯂꯩꯔꯗꯤ ꯑꯗꯨꯝ ꯁꯤꯖꯤꯟꯅꯕ ꯌꯥꯏ ꯑꯗꯨꯝ ꯂꯩꯇ ꯇꯥꯔꯗꯤ ꯀꯩꯁꯨ ꯀꯥꯏꯗꯦ ꯑꯗꯨꯝ ꯂꯩꯕ꯭ꯔꯥ ꯈꯣꯠꯄ ꯍꯥꯏꯗꯤ ꯈꯣꯡꯎꯞꯀꯨꯝꯕ ꯑꯃꯟꯕꯒꯨꯝꯕ ꯇꯣꯡꯕ ꯌꯥꯗꯕ ꯂꯩꯔꯒ ꯃꯔꯤꯅ ꯂꯩꯍꯧꯕ ꯂꯩꯗꯅꯀꯣ ꯑꯗꯨꯗꯨꯒꯤ ꯑꯗꯨꯝ ꯁꯤꯖꯤꯟꯅꯕ ꯁꯤꯟꯅꯗꯔꯗꯤ ꯑꯗꯨꯝ ꯑꯩꯒꯤꯗꯣ ꯑꯩꯒꯤꯗꯣ ꯂꯩꯗꯤ ꯂꯩꯕꯅꯦꯕ ꯑ ꯏꯅꯥꯎꯄꯥꯅ ꯑꯃꯨꯛ ꯃꯥꯅ ꯑꯃꯨꯛ ꯄꯨꯊꯣꯛꯑ ꯇꯧꯅꯤ ꯑꯩꯅ ꯑꯃꯨꯛ ꯄꯨꯊꯣꯛꯑ ꯇꯧꯅꯤ ꯍꯥꯏꯗꯤ ꯃꯥꯗꯤ ꯑꯗꯨꯝ ꯍꯥꯏꯗꯤ ꯑꯅꯥꯎ ꯑꯄꯦꯟꯁꯦ ꯑꯗꯨꯝ ꯈꯔ ꯄꯥꯝꯕꯒꯤꯀꯣ ꯑꯗꯨꯝ ꯒ꯭ꯌꯥꯃꯦꯟ ꯇꯥꯗꯅ ꯃꯩꯔꯤꯗꯣ ꯑꯩꯅ ꯉꯔꯥꯡ ꯊꯤꯀꯥꯟꯗ ꯃꯩꯔꯤꯗꯣ ꯑꯃꯨꯛ ꯌꯥꯎꯝꯗ꯭ꯔꯕ ꯑꯇꯩ ꯑꯩ ꯑꯗꯨ ꯅꯍꯥꯟ ꯑꯁꯥꯏ ꯍꯥꯏꯗꯤ ꯊꯕꯛ ꯀꯩꯒꯤ ꯆꯠꯀꯦ ꯇꯣꯡꯒꯦ ꯇꯧꯔꯀꯥꯟꯗ ꯃꯔꯤꯗꯨ ꯌꯥꯎꯔꯝꯗꯕꯗꯥꯒꯤ ꯍꯪꯅꯕꯗꯁꯨ ꯊꯤꯕꯝꯁꯨ ꯈꯪꯗ꯭ꯔꯕ ꯃꯃꯥꯁꯨ ꯄꯣꯠ ꯆꯩ ꯊꯝꯃꯝꯦ ꯍꯥꯏꯗꯤ ꯒꯌꯥꯃꯦꯟ ꯇꯥꯗꯦꯕ ꯌꯥꯝꯕꯅꯤꯅ ꯃꯥꯅꯁꯤ ꯂꯣꯏꯁꯤꯜꯂꯤꯅꯦ ꯄꯪꯣꯏ ꯂꯣꯏꯁꯤꯅꯤ ꯆꯔꯪꯗ ꯑꯃꯨꯛ ꯈꯔ ꯍꯥꯞꯀꯅꯤ ꯕꯣꯔꯈꯥꯎꯗ ꯑꯃꯨꯛ ꯈꯔ ꯍꯥꯞꯀꯅꯤ ꯑꯗꯨꯅ ꯑꯗꯨꯝ ꯌꯥꯝ ꯊꯤꯅꯕ ꯃꯇꯝ ꯑꯃ ꯆꯪꯍꯟꯕꯗꯣ ꯃꯥ ꯃꯁꯥꯅ ꯃꯁꯥ ꯄꯤꯔꯣ ꯊꯝꯖꯕ ꯒ꯭ꯌꯥꯟ ꯇꯥꯖꯗꯕꯅꯦꯅ ꯃꯥꯗꯤ ꯑꯗꯨꯕꯨꯗꯤ ꯀꯩ ꯍꯥꯏꯅꯤ ꯎꯄꯨ ꯀꯩꯀꯩꯗꯣ ꯐꯖ ꯐꯖꯅ ꯃꯥꯏ ꯃꯥꯏ ꯑꯃꯃꯝ ꯊꯝꯃꯒ ꯊꯝꯕ ꯑꯣꯏꯗꯤꯦ ꯐꯕ ꯑꯗꯨꯁꯨ ꯅꯠꯇꯕꯅꯤꯅ ꯑꯃ ꯑꯅꯤ ꯂꯩꯕꯗꯨꯗ ꯂꯣꯏꯅ ꯊꯝꯖꯤꯟꯕꯅꯤꯅꯦ ꯑꯗꯨꯝ ꯑꯗꯨꯝ ꯍꯥꯏꯗꯤ ꯒ꯭ꯟꯌꯥꯟ ꯇꯥꯕꯗꯣ ꯑꯗꯨꯝ ꯆꯥꯏꯕ ꯐꯣꯏꯖꯅꯕ ꯍꯣꯠꯅꯔꯛꯄ ꯑꯗꯨꯃꯥꯏꯅ ꯇꯧꯈꯤꯕꯩꯅꯤꯗ
ꯍꯣꯏ ꯑꯗꯨꯗꯨꯅꯦ ꯍꯥꯏꯕꯗꯤꯅꯦ ꯑꯩꯁꯨ ꯇꯧꯋꯦꯕꯀꯣ ꯍꯥꯏꯕꯗꯤ ꯐꯤꯔꯣꯜꯁꯦ ꯃꯤꯅ ꯊꯝꯕꯗꯤ ꯂꯥꯏꯔ ꯏꯊꯟꯇ ꯊꯝꯕꯐꯥꯎꯉꯩ ꯑꯗꯨꯝ ꯍꯥꯏꯕꯗꯤ ꯀꯗꯥꯏꯗ ꯊꯝꯈꯤꯕꯅꯣꯅ ꯈꯤꯇꯪ ꯆꯃꯝꯅꯕꯗꯣ ꯂꯣꯏꯅꯃꯛꯨꯛ ꯂꯧꯊꯣꯛꯑꯒ ꯑꯃꯨꯛ ꯊꯤꯕꯁꯨ ꯐꯔꯛ ꯇꯥꯕꯗꯣ ꯑꯗꯨꯃꯥꯏꯅ ꯇꯧꯕꯗꯒꯤ ꯑꯗꯨꯝ ꯀꯩꯅꯣ ꯇꯧꯗꯕꯁꯦ ꯌꯥꯝ ꯌꯥꯎꯔꯦ ꯈꯤꯇꯪ ꯇꯣꯏꯅ ꯁꯤꯖꯤꯟꯅꯈꯤꯕ ꯑꯣꯏꯔꯒꯗꯤ ꯑꯗꯨꯝ ꯅꯤꯡꯁꯤꯡꯉꯦꯕꯀꯣ ꯍꯥꯟꯅꯗꯤ ꯁꯨꯃꯥꯏꯅꯒꯤ ꯀꯌꯥ ꯀꯥꯎꯒꯟꯕ ꯈꯣꯠꯄꯗꯤ ꯀꯌꯥ ꯇꯧꯗꯝꯕꯅꯤ ꯑꯗꯣ ꯍꯧꯖꯤꯛꯀꯥꯟꯖꯦ ꯑꯗꯨꯝ ꯈꯤꯇꯪ ꯀꯟꯅ ꯁꯤꯖꯤꯟꯅꯈꯤꯗꯕ ꯄꯣꯠꯁꯤꯃ ꯑꯗꯨꯝ ꯍꯥꯏꯗꯤ ꯁꯤꯗꯔꯥ ꯁꯤꯗꯔꯅ ꯇꯧꯔꯒ ꯊꯤꯕꯁꯦ ꯈꯤꯇꯪ ꯇꯧꯋꯦꯕꯀꯣ ꯑꯗꯨ ꯑꯗꯨꯒ ꯇꯣꯏꯅ ꯈꯤꯇꯪ ꯁꯨꯝ ꯁꯤꯖꯤꯟꯅꯕꯕꯨꯗꯤ ꯑꯗꯨꯝ ꯀꯩꯅꯣ ꯇꯧꯔꯦ ꯈꯪꯉꯦꯕꯀꯣ ꯑꯗꯨꯒ ꯅꯨꯡꯗꯤ ꯅꯨꯡꯉꯥꯏ ꯌꯥꯝ ꯅꯨꯡꯉꯥꯏꯇꯕꯅꯦ ꯍꯥꯏꯕꯗꯤ ꯄꯣꯠꯁꯦ ꯊꯝꯐꯝ ꯈꯪꯅ ꯊꯝꯂꯤꯕꯁꯤꯅ ꯊꯕꯛ ꯑꯊꯨ ꯑꯗ ꯊꯣꯛꯂꯛꯄꯗ ꯐꯠ ꯐꯠ ꯂꯧꯊꯣꯛꯄ ꯈꯣꯠꯄ ꯅꯪꯉꯦꯕꯀꯣ ꯑꯗꯩ ꯂꯣꯏ ꯖꯠꯈꯥꯏꯔꯒ ꯑꯃꯨꯛ ꯊꯤꯔꯅꯤ ꯑꯃꯨꯛ ꯋꯥꯅ ꯑꯃꯨꯛ ꯊꯨꯞꯆꯜꯂꯅꯤ ꯇꯧꯕꯗꯣ ꯐꯔꯛ ꯌꯥꯝ ꯇꯥꯕꯅꯦꯕ ꯑꯗꯨꯅ ꯑꯩꯁꯨ ꯍꯥꯏꯗꯤ ꯑꯩꯈꯣꯏ ꯑꯗꯨꯝ ꯑꯣꯣꯥ ꯐꯨꯔꯤꯠꯀꯨꯝꯕꯁꯦ ꯌꯥꯝ ꯑꯣꯠꯅꯒꯜꯂꯦꯕ ꯑꯩꯈꯣꯏ ꯐꯗꯔꯩꯒꯁꯦ ꯑꯗꯨꯒꯤ ꯑꯩꯒꯤꯗꯨꯅ ꯇꯣꯉꯥꯟꯅ ꯑꯩꯅ ꯈꯪꯅꯕ ꯃꯍꯥꯛ ꯑꯃ ꯇꯧꯖꯔꯦ ꯑꯗꯨ ꯍꯥꯏꯕꯗꯤ ꯑꯩꯅ ꯅꯠꯇꯕ ꯑꯗꯨꯝ ꯏꯃꯨꯡꯒꯤ ꯃꯤ ꯑꯇꯣꯞꯄꯅ ꯁꯨꯝ ꯑꯩꯈꯣꯏ ꯅꯠꯇꯒꯥꯏꯅ ꯂꯧꯁꯤꯟꯕ ꯈꯣꯠꯄ ꯇꯧꯔꯒꯁꯨ ꯃꯣꯏꯗꯁꯨ ꯍꯦꯛ ꯉꯥꯎꯕꯗꯨꯀꯣ ꯑꯗꯨꯅ ꯑꯗꯨꯝ ꯈꯪꯍꯜꯂꯦ ꯑꯩꯒꯤꯩꯅ ꯁꯨꯃꯥꯏꯅ ꯇꯧꯕꯅꯤ ꯈꯣꯠꯅ ꯌꯥꯔꯤꯈꯩꯗꯤ ꯑꯗꯨꯝ ꯃꯆꯨ ꯃꯥꯟꯅꯗꯅꯕꯗꯤ ꯇꯧꯔꯦꯕꯀꯣ ꯃꯆꯨ ꯃꯥꯟꯅꯗꯕ ꯍꯥꯏꯅ ꯍꯦꯛ ꯎꯕ ꯈꯪꯉꯤꯗꯅ ꯆꯞ ꯃꯥꯟꯅꯕ ꯃꯆꯨꯗꯗꯤ ꯈꯤꯇꯪ ꯑꯗꯨꯝ ꯉꯥꯎꯕꯁꯨ ꯌꯥꯎꯋꯅꯀꯣ ꯑꯗꯨꯅ ꯑꯗꯨꯃꯥꯏꯅ ꯊꯕꯅꯤ ꯑꯗꯣ ꯑꯗꯨꯃꯥꯏꯅ ꯍꯥꯏꯗꯤ ꯄꯣꯠꯁꯦ ꯊꯤꯕ ꯈꯪꯗꯕꯁꯦ ꯊꯕꯛ ꯆꯠꯊꯣꯛꯀꯦ ꯈꯣꯠꯀꯦ ꯇꯧ ꯀꯥꯟꯗ ꯌꯥꯝ ꯅꯨꯡꯉꯥꯏꯇꯕꯅꯤ ꯑꯗꯣ ꯍꯟꯗꯛꯁꯦ ꯈꯔ ꯇꯣꯏꯅ ꯊꯣꯛꯑꯦ ꯑꯩꯁꯨ ꯑꯗꯨꯒꯤ ꯐꯖꯅ ꯑꯃꯨꯛ ꯏꯁꯥꯅ ꯈꯪꯅꯕ ꯃꯑꯣꯡꯗ ꯍꯥꯏ ꯇꯥꯔꯦꯀꯣ ꯑꯗꯨꯃꯥꯏꯅ ꯁꯤꯟꯗꯣꯛꯑꯅꯤ ꯍꯥꯏꯕꯗꯤ ꯍꯥꯟꯅ ꯁꯨꯝ ꯌꯨꯝꯗ ꯂꯩꯕꯅꯤ ꯇꯤ ꯁꯥꯔꯠꯀꯨꯝꯕ ꯑꯗꯨꯗ ꯂꯤꯠꯂꯨꯕ ꯍꯥꯏꯇꯥꯔꯦ ꯑꯗꯣ ꯍꯧꯖꯤꯛꯅ ꯇꯤꯁꯥꯔꯀꯨꯝꯕ ꯂꯤꯠꯄꯗꯨ ꯅꯨꯡꯉꯥꯏꯇꯕꯒꯤ ꯉꯛꯀꯥꯕꯤ ꯁꯨꯝ ꯂꯤꯠꯅꯕ ꯇꯧꯔꯀꯥꯟꯗ ꯐꯤꯔꯣꯜꯗꯣ ꯍꯥꯏꯗꯤ ꯃꯐꯝꯗꯣ ꯃꯈꯥ ꯃꯈꯥꯗ ꯁꯨꯝ ꯂꯩꯔꯝꯃꯅꯦꯕ ꯑꯗꯨꯅ ꯑꯩ ꯑꯝꯇ ꯐꯖꯅ ꯑꯩ ꯌꯖꯨꯝꯕꯨ ꯑꯃ ꯂꯩꯌꯦꯕꯀꯣ ꯐꯤꯗꯣ ꯁꯨꯝ ꯄꯨꯂꯞ ꯍꯥꯞꯄ ꯅꯨꯡꯉꯥꯏꯕ ꯑꯗꯨ ꯑꯝꯇ ꯂꯧꯊꯣꯛꯑꯒ ꯌꯦꯡꯒꯦ ꯇꯧꯕꯅꯦ ꯑꯩꯁꯨ ꯑꯗꯨꯃꯥꯏꯅ ꯈꯤꯇꯪ ꯈꯪꯍꯧꯔꯒꯗꯤ ꯑꯊꯨ ꯍꯥꯟ ꯅꯪꯉꯤꯕ ꯊꯕꯛ ꯆꯠꯄꯗꯨ ꯀꯣ ꯆꯥꯏꯈꯥꯏꯕ ꯅꯨꯡꯇꯤꯛ ꯂꯣꯏꯟꯕꯁꯨ ꯉꯝꯃꯗꯕꯅꯤꯅꯀꯣ
ꯍꯏ ꯑꯗꯨꯅꯦ ꯑꯩꯒꯤꯁꯨꯀꯣ ꯐꯤꯔꯣꯜ ꯊꯝꯕꯁꯦ ꯑꯩꯗꯤ ꯏꯁꯥꯅ ꯂꯣꯏ ꯊꯝꯖꯩꯕ ꯑꯗꯨꯅ ꯑꯩꯒꯤꯗꯤ ꯍꯥꯏꯗꯤ ꯐꯝꯕ ꯍꯥꯏꯇꯥꯔꯁꯨꯀꯣ ꯍꯥꯏꯣꯏꯗꯤ ꯐꯤꯕꯨꯨ ꯐꯖꯅ ꯂꯩꯕ ꯈꯣꯠꯄ ꯅꯠꯇꯕꯅꯤꯅ ꯑꯩꯅ ꯑꯗꯨꯝ ꯈꯪꯅ ꯈꯪꯅ ꯃꯐꯝ ꯆꯥꯅ ꯊꯝꯕꯗꯣ ꯑꯗꯨꯃꯥꯏꯅ ꯇꯧꯋꯦꯕꯀꯣ ꯍꯣꯏ ꯐꯔꯦ ꯑꯗꯨꯗꯤ ꯑꯩꯅ ꯊꯝꯈꯤꯒꯦ ꯑꯃꯨꯛ ꯇꯧꯔꯛꯀꯦꯀꯣ
ꯑꯣ ꯍꯣ ꯍꯣꯏ ꯌꯦꯡꯉꯣ ꯌꯦꯡꯉꯣ ꯅꯪ ꯅꯨꯡꯁꯥ ꯅꯨꯡꯉꯥꯏꯇꯕꯗꯤ ꯑꯗꯨꯝ ꯄꯣꯊꯥꯖꯔꯛꯣ ꯑꯗꯣ
ꯎ